ꯍꯜꯂꯣ
ꯂꯧ ꯎ ꯆ ꯄ ꯍꯂꯕꯣ
ꯍꯥ ꯍꯂꯑꯌꯦ
ꯎ ꯊꯦꯡꯗꯦ ꯊꯦꯡꯀ꯭ꯔꯦ ꯀꯣ ꯄꯨꯡ ꯀꯌꯥꯗꯏ ꯍꯜꯂꯛꯄ꯭ꯔꯣ
ꯀꯩꯅꯣꯝ ꯆꯥꯛꯆꯕ ꯑꯃꯨꯛ ꯊꯣꯛꯑꯦ ꯍꯥꯏꯗꯤ
ꯑꯣ ꯄꯨꯡ ꯀꯌꯥꯗ ꯍꯜꯂꯛꯏ
ꯀꯩꯅꯕ
ꯄꯨꯡ ꯀꯖꯥꯗ ꯍꯜꯂꯛꯀꯦ
ꯄꯨꯡ ꯃꯔꯤ ꯑꯗꯨꯋꯥꯏꯗ ꯑꯣꯏꯔꯝꯃꯅꯤ
ꯑꯣ ꯅꯨꯡꯉꯥꯏꯕ꯭ꯔꯣ ꯂꯧ ꯆꯠꯕ ꯂꯧ ꯆꯠꯄ ꯅꯨꯡꯉꯥꯏꯕ꯭ꯔꯣ
ꯅꯪꯗꯤ ꯌꯨꯝꯗꯔꯣ
ꯑꯃꯨꯛ ꯍꯣꯁꯄꯤꯇꯥꯜꯗ ꯂꯩꯔꯦ ꯑꯩꯈꯣꯏ ꯌꯨꯝ ꯌꯨꯝꯗ ꯂꯩꯕꯅ ꯅꯨꯡꯉꯥꯏꯕꯅꯤꯅꯦ ꯍꯧꯖꯤꯛ ꯇꯥꯕ꯭ꯔꯣ
ꯇꯥꯏ ꯇꯥꯏ
ꯂꯧ ꯆꯠꯄ ꯅꯨꯉꯥꯏꯕ꯭ꯔꫭ
ꯑꯁ ꯋꯥꯏ ꯑꯩꯈꯣꯏ ꯂꯧ ꯉꯁꯤ ꯂꯧꯕ ꯆꯞꯄꯁꯦ ꯆꯥꯛ ꯌꯥꯝ ꯂꯥꯝꯕ ꯍꯥꯏꯇꯥꯔꯦ ꯍꯥꯏꯗꯤ ꯉꯁꯤ ꯂꯧ ꯆꯠꯄꯗꯣ ꯂꯨꯄꯥ ꯇꯔꯥ ꯄꯤꯕ ꯕꯤꯁꯀꯨꯠ ꯇꯤꯛꯀꯦꯠ ꯑꯃꯈꯛꯇꯪꯅ ꯂꯣꯏꯁꯤꯟꯈꯤꯕ ꯋꯥꯅꯤꯗ ꯉꯁꯤ
ꯑꯁ ꯃꯥꯗꯤ ꯍꯦ
ꯗꯨꯀꯥꯟꯁꯨꯣ ꯑꯝꯇ ꯁꯨꯝ ꯍꯥꯡꯗꯕ ꯍꯥꯏꯇꯥꯔꯦꯀꯣ
ꯑꯣ
ꯑꯗꯨ ꯑꯂꯩ ꯂꯩꯕꯗ ꯑꯗꯨꯝ ꯄꯨꯔꯒ ꯑꯗꯨꯝ ꯆꯠꯄ ꯑꯗꯨꯏꯅꯦꯗ
ꯆꯥꯕ ꯌꯥꯕ ꯈꯣꯠꯄ ꯌꯥꯕ ꯇꯧꯕ ꯌꯥꯗ꯭ꯔꯣ
ꯎꯝ ꯁꯤꯗꯤ ꯇꯧꯗ꯭ꯔꯦ
ꯆꯥꯒꯨꯝꯕ ꯆꯥꯛꯒꯨꯝꯕ ꯄꯨꯕ ꯌꯥꯗ꯭ꯔꯣ
ꯉꯁꯤꯗꯣ ꯊꯦꯡꯅ ꯆꯠꯄꯌꯦꯀꯣ
ꯑꯥ
ꯎꯝ ꯑꯩꯅ ꯄꯨꯔꯛꯨꯝꯁꯦꯅ ꯑꯩ
ꯅꯪꯒꯤꯅꯦ ꯋꯥꯁꯦ ꯌꯥꯗ ꯃꯥꯜꯂꯦꯗ ꯇꯥꯏꯅꯦꯅꯦ ꯐꯣꯟꯁꯦ ꯅꯦꯠꯋꯥꯛꯛꯁꯦ ꯌꯥꯗ꯭ꯔꯦꯅꯦ ꯅꯪꯒꯤ ꯇꯥꯏꯅꯦ ꯍꯪꯦꯅꯦ ꯋꯥꯁꯤꯦꯗꯦ
ꯀꯩꯕ
ꯅꯪꯒꯤꯅꯦ ꯋꯥ ꯌꯥꯗꯦꯕ
ꯑꯩꯒꯤ ꯅꯦꯝꯃꯛ ꯌꯥꯗꯦ ꯍꯥꯏꯔꯣ
ꯑꯥ ꯀꯔꯤꯒꯗꯣ ꯅ ꯍꯁꯦ
ꯇꯥꯕ꯭ꯔꯣ ꯑꯣ ꯇꯥꯏꯦꯀꯣ ꯍꯣꯏ ꯇꯥꯔꯦ ꯇꯥꯔꯦ ꯅꯕꯥꯛꯁꯦ ꯈꯔ ꯀꯩꯅꯣ ꯇꯧꯕꯤꯅꯤ ꯑꯣ ꯁꯥꯎ ꯌꯥꯗꯦ
ꯎꯝ ꯑꯗꯣ ꯎꯝ ꯍꯌꯦꯡꯗꯣ ꯅꯪ ꯂꯥꯛꯀꯗ꯭ꯔꯣ ꯑꯦꯠꯃꯤꯁꯟ ꯇꯧꯕ
ꯅꯪ ꯀꯥꯏꯗꯅꯣ
ꯑꯩꯗꯤ ꯍꯧꯖꯤꯛ ꯑꯃꯨꯛ ꯍꯣꯁꯄꯤꯇꯥꯜꯗ ꯂꯩꯔꯦ ꯑꯣ ꯅꯪ ꯂꯥꯛꯀꯗ꯭ꯔꯣ
ꯍꯌꯦꯡꯁꯦ ꯂꯥꯛ ꯍꯌꯦꯡ ꯂꯥꯛꯀꯅꯤ ꯍꯥꯏꯕꯗꯤ ꯂꯝꯕꯤꯗ ꯆꯠꯇꯁꯨ ꯌꯥꯏꯑꯕꯀꯣ
ꯑꯥ ꯑꯩ ꯉꯅꯤ ꯑꯆꯥ ꯇꯔꯒꯗꯤ ꯌꯦꯡꯁꯤ ꯄꯨꯡꯒꯦꯗ ꯂꯈꯅꯤ
ꯄꯨꯡꯁꯦ ꯆꯥꯛꯆꯥꯕ ꯇꯣꯛꯑꯒ ꯑꯗꯨꯝ ꯄꯥꯏꯔꯛꯀꯅꯤ ꯍꯥꯏꯗꯤ ꯀꯩꯅꯣꯗ ꯄꯥꯏꯔꯛꯀꯅꯤ ꯃꯊꯛꯇ ꯄꯥꯏꯔꯛꯀꯅꯤ ꯑꯩꯗꯤ
ꯑ
ꯗꯦꯁꯔꯦ ꯃꯥ ꯊꯥꯛꯇꯥ
ꯎꯝ ꯑꯁ ꯆꯥꯛ ꯊꯣꯡꯗꯦꯗ ꯄꯨꯔꯛꯀꯗꯣꯏꯅꯦ ꯃꯣꯏꯅ ꯑꯁ ꯑꯩꯈꯣꯏꯁ꯭ꯋꯥꯏꯗ ꯐꯣꯟ ꯇꯧ ꯀꯣꯜ ꯇꯧꯕꯒ ꯆꯩ ꯍꯥꯏꯗꯅ ꯃꯤ ꯃꯈꯣꯟ ꯌꯥꯝ ꯆꯃꯟꯗꯅ ꯅꯨꯡꯉꯥꯏꯇ꯭ꯔꯦ
ꯀꯩꯕ
ꯃꯤ ꯃꯈꯣꯟ ꯌꯥꯝ ꯇꯥꯃꯟꯗꯅ ꯅꯨꯡꯉꯥꯏꯇꯦꯕ
ꯑꯣ ꯑꯗꯨꯝ ꯇꯞ ꯇꯝꯅ ꯀꯩꯅꯣ ꯇꯧꯋ
ꯑꯣ ꯌꯥ ꯑꯗꯨꯅꯦ ꯃꯈꯣꯟ ꯇꯥꯍꯟꯒꯨꯝꯁꯦ ꯍꯥꯏꯔꯒ ꯃꯣꯏꯅ ꯂꯥꯎꯔꯛꯄꯁꯤꯗꯤ ꯑꯩꯅ ꯁꯥꯎꯅꯤꯡꯉꯁꯦ
ꯀꯩ ꯌꯦꯟꯖꯥꯡ ꯊꯣꯡꯒꯦ ꯁꯤ
ꯉꯁꯤꯁꯤꯔꯣ ꯈꯪꯗꯦꯅꯦ ꯆ ꯄꯨꯔꯛꯇ꯭ꯔꯦꯅꯦ ꯍꯧꯖꯤꯛꯐꯥꯎ ꯂꯥꯏꯔꯒꯂ ꯂꯩꯕꯅꯦ
ꯆ ꯄꯨꯔꯛꯇ꯭ꯔꯤꯌꯦ
ꯎꯝ
ꯑꯣ ꯑꯣ ꯑꯇꯩꯩ ꯄꯨꯣ ꯇꯔ
ꯍꯣꯏ ꯊꯕꯛ ꯆꯠꯕꯁꯤꯡ ꯍꯜꯂꯛꯅꯗ꯭ꯔꯕ ꯑꯗꯨꯒꯤ
ꯑꯣ ꯀꯅꯥꯅꯣ ꯅꯥꯏꯁꯦ ꯉꯁꯤ ꯑꯣ ꯃꯥ ꯑꯗꯨ ꯍꯣꯁꯄꯤꯇꯥꯜꯗ ꯑꯗꯨꯝ ꯀꯨꯏꯔꯕ꯭ꯔꯥ ꯂꯩꯕ
ꯎꯝ ꯀꯩꯅꯣ ꯏꯌꯥꯝꯕ ꯑꯃꯗꯣ ꯃꯣꯏ ꯕꯥꯅ ꯅꯥ ꯗꯣ
ꯑ ꯍ
ꯑꯗꯨꯒꯤ ꯂꯥꯏꯅꯥꯗꯨꯅꯤ ꯑꯗꯨꯕꯨ ꯃꯥꯗꯤ ꯈꯔꯕꯨꯗꯤ ꯐꯔꯦ ꯃꯥꯕꯨꯗꯤ
ꯑꯥ ꯀꯩꯅ ꯑꯗꯨꯗꯤꯦ
ꯎꯝ ꯐꯔꯦ ꯑꯗꯣ ꯀꯨꯏꯔꯒꯗꯤ ꯌꯥꯔꯣꯏꯍꯦ ꯑꯗꯨ ꯍꯥꯟ ꯌꯥꯝ ꯀꯩꯅꯣ ꯌꯥꯝ ꯁꯣꯛꯀꯅꯤ ꯃꯥꯗꯤ ꯀꯨꯏꯗꯅ ꯌꯥꯝ ꯗꯣ
ꯍꯣꯏ
ꯑꯗꯨꯒꯅꯦ
ꯑꯗ ꯏꯅ ꯏꯗꯨ ꯁ ꯂꯥꯏꯐ ꯁꯦ ꯅꯣꯏ ꯑꯗꯩ ꯀꯩ ꯀꯩ ꯌꯦꯟꯖꯥꯡ ꯌꯦꯟꯖꯥꯡ ꯄꯨꯔꯛꯈꯤ ꯃꯣꯏꯗꯣ
ꯑꯦ ꯑꯍꯥꯎ ꯑꯍꯥꯎꯕ ꯉ ꯇꯅꯦ ꯑꯍꯥꯎꯕ ꯉ ꯇꯅꯦ
ꯑ
ꯑꯩ ꯎꯛꯇꯗꯤ ꯍꯥꯎꯗ꯭ꯔꯦ
ꯁꯦ ꯃꯤ ꯀꯌꯥ ꯂꯩꯕ ꯍꯁ ꯇꯥꯖꯥ
ꯑꯩꯣꯏ ꯏꯆꯦ ꯏꯆꯦ ꯑꯍꯟꯗꯣ ꯃꯈꯥꯒꯤ ꯏꯆꯦꯗꯣ ꯑꯗꯨꯒ ꯏꯅꯥꯎꯅꯨꯄꯤꯒ ꯑꯩꯒ ꯎꯝ꯫
ꯑꯣ ꯅꯨꯡꯉꯥꯏꯕꯅꯦ ꯍꯣꯁꯄꯤꯇꯥꯜ ꯂꯩꯕꯁꯨꯦ ꯅꯨꯡꯉꯥꯏꯕꯅꯤ ꯍꯣꯏ
ꯅꯨꯡꯗꯥꯡꯗꯗꯤ ꯑꯃꯨꯛ ꯍꯟꯒꯅꯤꯗ ꯃꯣꯏ ꯂꯥꯛꯑꯀꯥꯟꯗ
ꯑꯣ ꯅꯪ ꯔꯤ ꯃ ꯆꯗ ꯇꯨꯝ ꯅ ꯀꯥꯏꯗ ꯇꯨꯝꯕꯥ
ꯇꯨꯝꯕꯅ ꯃꯕꯥꯅꯤ ꯇꯨꯝꯈ꯭ꯔꯅꯤ ꯍꯣꯁꯄꯤꯇꯥꯜꯗ ꯍꯟꯕꯅ ꯑꯃꯨꯛ ꯑꯩ ꯑꯃꯨꯛ ꯍꯟꯗꯣꯏꯕ ꯅꯨꯡꯗꯥꯡ ꯇꯥꯔꯗꯤ
ꯑꯥ
ꯑꯁꯤ ꯑꯃ ꯆꯤꯡ ꯀꯥ ꯐꯪꯒꯤꯕ ꯐꯥꯏꯗꯨ ꯑ ꯑꯗꯨꯗꯥꯃ ꯂꯩꯦ ꯀꯦ ꯇꯉ ꯑ ꯑ ꯑꯌ ꯑꯃ ꯍꯒꯂ ꯌꯥꯔꯦ ꯑꯗꯩ ꯑꯃꯨꯛ ꯑꯩꯅ ꯑꯃꯨꯛ ꯆꯥꯛ ꯊꯤꯟꯒꯗꯕ ꯅꯨꯡꯗꯥꯡꯗꯅ ꯃꯣꯏꯅ ꯑꯃꯨꯛ ꯆꯥꯛ ꯊꯤꯜꯂꯛꯀꯗꯣꯏꯕ
ꯑꯣ ꯆꯥꯛꯅꯗꯤ ꯀꯃꯥꯏꯅ ꯀꯅꯥꯅꯣ ꯊꯣꯡꯕ꯭ꯔꯥ ꯍꯣꯇꯦꯜꯗ ꯂꯧꯕ꯭ꯔꯥ
ꯎꯝ ꯍꯣꯇꯦꯜꯗ ꯂꯧꯕ ꯃꯔꯛ ꯃꯔꯛꯇ ꯂꯩꯔꯦ ꯃꯣꯏꯅ ꯊꯣꯡꯕ ꯇꯜꯂꯦ ꯍꯥꯏꯔꯒ
ꯑ ꯑ ꯍꯣꯁꯄꯤꯇꯥꯜꯗ ꯂꯩꯕꯁꯨꯀꯣ ꯄꯩꯁꯥꯗꯤ ꯆꯠꯄꯅꯤꯇ
ꯑꯁ ꯄꯩꯁꯥꯗꯤ ꯑꯁ ꯈꯪꯗꯗꯦ ꯅ ꯑꯩ ꯇꯧꯑꯣ ꯄꯩꯁꯥ
ꯅꯣꯏꯒꯤꯗꯨ ꯀꯩꯅꯣ ꯀꯩꯅꯔꯥ ꯄꯤꯔꯥ ꯖꯤꯔꯥ
ꯄꯤꯅꯦ ꯑꯗꯨꯒꯅꯦ ꯃꯥꯗꯤ ꯄꯤꯗ ꯆꯪꯗ꯭ꯔꯗꯤ ꯌꯥꯔꯔꯣꯏꯕ
ꯑꯣ ꯄꯤꯗꯗꯤ ꯄꯩꯁꯥ ꯆꯪꯒꯅꯤꯅꯦ ꯑꯗꯨꯗꯤ
ꯑꯁ ꯀꯨꯟꯂꯛꯇꯨ ꯁꯨꯔꯝꯅꯦ ꯑꯩꯈꯣꯏ ꯀꯀꯥꯒꯤ ꯃꯥꯒꯤ ꯇꯣꯂꯣꯞ ꯍꯦꯛ ꯆꯪꯉꯒ ꯃꯥꯒꯤ ꯄꯩꯁꯥꯗꯨꯣ ꯂꯣꯏ ꯀꯛꯈ꯭ꯔꯦ ꯄꯩꯁꯥꯗꯨ ꯃꯥꯅ ꯍꯥꯟꯅ ꯂꯧꯔꯝꯕꯗꯣ ꯑꯗꯨꯗ ꯂꯣꯏꯅ ꯊꯥꯗꯈ꯭ꯔꯦꯕ
ꯑꯥ
ꯏꯁꯁ ꯀꯗꯁꯤꯗ ꯀ ꯆꯂꯦꯇ ꯁꯤꯅꯤ
ꯑ
ꯄꯤꯗ ꯆꯠꯇ꯭ꯔꯒꯗꯤ ꯍꯥ ꯀꯩꯅꯣ ꯌꯥꯔꯣꯏꯕ ꯃꯥꯒꯤ
ꯑ
ꯃꯥꯒꯤ ꯑꯅꯥꯕꯗꯨꯣ ꯌꯥꯗꯦꯕ
ꯐꯦ ꯐꯔ ꯑꯗꯨ ꯃꯥꯕ ꯊꯨ ꯅ ꯐꯥꯕꯣ ꯑ ꯀꯣ ꯇ
ꯅꯥꯕ ꯊꯨꯅꯕ ꯀꯟꯅ ꯇꯧꯔꯤ ꯃꯁꯥꯁꯦ ꯌꯥꯝ ꯁꯣꯜꯂꯤ
ꯂꯥꯏ ꯈꯨꯔꯨꯝꯕꯨ ꯑꯗꯨꯒ ꯇꯥꯕ꯭ꯔꯣ ꯑꯣ ꯂꯥꯏꯗꯨ ꯀꯟꯅ ꯑꯗꯨꯝ ꯈꯔꯨꯝꯃꯣ ꯑꯗꯨꯒ ꯑꯗꯨꯝ ꯃꯁꯥ ꯑꯗꯨꯝ ꯃꯊꯟꯇ ꯑꯗꯨꯝ ꯊꯨꯅ ꯐꯔꯛꯀꯅꯤ ꯀꯩꯁꯨ ꯈꯜꯂꯨꯅꯨ
ꯍ ꯃ ꯑꯤꯡꯗꯔ ꯂꯕꯣ
ꯅꯃꯥꯏꯖꯤꯡꯗ ꯍꯥꯏꯔꯣ
ꯑꯥ
ꯑꯁ ꯑꯩꯒꯤ ꯐꯤꯕꯝ ꯃꯇꯁꯦ ꯍꯧꯖꯤꯛ ꯆ ꯁ ꯃ ꯄꯥꯟꯊꯣꯛꯈꯤꯅꯦ ꯑꯩꯁꯦ
ꯀꯗꯤ ꯀꯗꯤ ꯇꯧꯔꯒꯦ
ꯂꯧ ꯃꯇꯝꯅꯤꯅꯀꯣ ꯁꯤ ꯃꯄꯥꯟ ꯊꯣꯛꯄꯗ ꯅꯨꯡꯉꯥꯏꯇꯕ ꯍꯥꯏꯇꯥꯔꯦ
ꯀꯌꯥ ꯃꯨꯔꯒꯦ ꯊ ꯑꯣꯅ
ꯁ ꯃꯦ ꯂꯣꯏꯔꯦ ꯁꯤꯗꯒꯤ ꯑꯁꯤꯗꯒꯤ ꯑꯃꯨꯛ ꯆꯪꯕꯗꯤ ꯂꯩꯔꯔꯣꯏ ꯁꯤꯗꯤ ꯁꯤꯗꯤ ꯂꯣꯏꯔꯦ
ꯂꯧ ꯎ ꯆꯥꯕꯁꯦ ꯅꯪ ꯃꯨꯍꯜꯂꯦꯕ
ꯑ ꯑꯩꯁꯨ ꯌꯦꯡꯉꯨ ꯂꯧ ꯆꯠꯄꯁꯦꯀꯣ꯫ ꯑ ꯑ ꯇꯣꯏꯅ ꯇꯣꯏꯅ ꯍꯟꯖꯤꯟ ꯍꯟꯖꯤꯟ ꯍꯟꯖꯤꯟ ꯆꯠꯇꯄꯅꯦ ꯈꯪꯕ꯭ꯔꯥ꯫ ꯑꯗꯨꯣ ꯍꯧꯖꯤꯛ ꯐꯥꯎ ꯂꯣꯏ꯫ ꯔꯤ ꯇꯦꯟ ꯑꯥꯁꯦꯡꯕ ꯑꯁ ꯃꯤꯑꯣꯏꯕꯁꯤ ꯈꯜꯂꯨꯔꯒ ꯌꯥꯝ ꯀꯜꯂꯤꯀꯣ ꯚꯏ
ꯀꯜꯂꯦ ꯀꯜꯂꯦ
ꯍꯥꯏꯗꯤ ꯌꯦꯡꯉꯣ ꯈꯨꯠ ꯑꯅꯤ ꯈꯣꯡ ꯑꯅꯤꯅ ꯂꯧ ꯑꯁꯨꯛ ꯆꯥꯎꯕꯗꯨ ꯂꯣꯏꯕꯁꯤ ꯑꯁ ꯑꯩꯗꯤ ꯉꯥꯛꯑꯦꯗꯤ ꯏꯇꯥꯎ ꯁꯤ ꯃꯤꯑꯣꯏꯕꯁꯤ ꯄꯨꯔꯥ ꯂꯥꯏꯒ ꯆꯞ ꯃꯥꯟꯅꯩ
ꯍꯥꯟꯅ ꯑꯩꯅ ꯑꯩꯈꯣꯏ ꯂꯧ ꯁꯨꯔꯝꯕꯗꯣ ꯃꯈꯥꯒꯤꯗꫭ ꯑꯁ ꯂꯣꯔꯦ ꯑꯗꯨ ꯑꯗꯨ ꯑꯩꯈꯣꯏ ꯍꯥꯟꯅ ꯂꯧ ꯁꯨꯔꯝꯕꯗꯣ ꯃꯈꯥꯔꯣꯝꯗ ꯃꯩꯇꯩ ꯅꯨꯄꯥ ꯑꯃꯗꯨꯒ ꯑꯗꯨ ꯖꯒꯥꯗꯣ
ꯍ ꯍꯣꯏ
ꯑꯗꯨ ꯖꯒꯥꯗꯨꯗ ꯑꯩꯈꯣꯏ ꯍꯥꯟꯅ ꯁꯨꯔꯝꯕꯗꯨꯗꯤ ꯑꯁ ꯏꯊꯟꯗꯅꯦ ꯆꯜꯂꯤꯗꯣ ꯏꯁꯤꯡ ꯌꯦꯡꯕꯁꯨ ꯑꯩ ꯏꯊꯟꯗ ꯑꯅꯝꯕ ꯏꯊꯟꯗꯅꯦ ꯃꯆꯨꯁꯤꯗ ꯑꯁ ꯂꯣꯏꯔꯦ ꯑꯗꯨꯒ ꯀꯩꯅꯣ ꯎ ꯁꯤꯦꯃꯤꯇ꯭ꯔꯤ ꯃꯈꯥꯒ ꯂꯩꯕ ꯂꯧꯗꯨꯁꯨ ꯑꯩꯈꯣꯏ ꯍꯥꯟꯅ ꯁꯨꯔꯝꯃꯦꯕ꯫ ꯑꯗꯨꯗꯁꯨ꯫ ꯑꯁ ꯑꯩ ꯏꯇꯣꯝꯅꯅꯦ ꯇꯧꯔꯤꯗꯣ ꯏꯁꯤꯡ ꯌꯦꯡꯕ ꯀꯩꯀꯥ ꯑꯩꯈꯣꯏꯃꯗꯤ ꯌꯥꯝ ꯅꯥꯒꯂꯗꯅ ꯅꯣꯏꯁꯨ ꯍꯪꯉꯗꯅ ꯑꯁ ꯑꯗꯨ ꯃꯇꯝꯗꯣ ꯍꯧꯖꯤꯛ ꯃꯇꯝꯅꯤꯅꯦ ꯅꯣꯡ ꯆꯨꯕ ꯃꯇꯝꯅꯤꯕ ꯇꯥꯏꯐꯣꯏꯅꯥ ꯑꯗꯨꯅ ꯊꯕꯛꯁꯨ ꯁꯨꯕ ꯌꯥꯗꯕ ꯑꯩ ꯈꯛꯇ ꯑꯗꯨꯝ ꯆꯠꯄꯅꯦꯀꯣ ꯑꯩꯈꯣꯏ ꯏꯆꯦ ꯈꯣꯏꯅ ꯀꯔꯤ ꯍꯥꯏꯕ ꯊꯕꯛ ꯍꯣꯇꯦꯜ ꯃꯆꯥ ꯑꯃ ꯍꯥꯟꯅ ꯐꯝꯔꯝꯃꯦ
ꯍꯣꯏ
ꯑꯗꯨꯗ ꯑꯩꯅ ꯎꯝ ꯏꯕꯥꯅꯤ ꯈꯛꯇ ꯂꯩꯕꯅꯦꯕ ꯏꯅꯥꯎ ꯄꯤꯒ ꯑꯩꯅ ꯈꯛꯇ ꯂꯧ ꯌꯦꯡ ꯈꯪꯒꯠꯆꯕꯅꯦ ꯑꯁ ꯑꯗꯨ ꯃꯇꯝꯗꯗꯤ ꯋꯥꯏꯍꯦ ꯍꯧꯖꯤꯛꯇꯤ ꯑꯩ ꯂꯧ ꯁꯨꯗꯕꯒꯤ ꯅꯨꯡꯉꯥꯏꯕ ꯋꯥꯅꯦ ꯂꯧ ꯑꯃꯨꯛ ꯁꯨꯔꯒꯗꯤ ꯑꯁ ꯑꯃꯨꯛ ꯑꯩ ꯈꯛꯇ ꯆꯠꯄꯥꯅꯦꯕ
ꯆꯀꯗꯕꯅꯦ ꯀꯩꯅꯣ ꯅꯨꯄꯥꯅꯤꯅꯦ ꯀꯩꯅꯣ ꯆꯠꯀꯗꯕꯥꯅꯦ ꯑꯩꯁꯨ ꯑꯩꯒꯤ ꯂꯧ ꯂꯩꯗ꯭ꯔꯁꯨ ꯎꯝ
ꯃꯊꯪ ꯃꯊꯪꯁꯤ ꯍꯤꯗꯗꯤ ꯂꯧ ꯁꯨꯔꯨꯁꯤꯔꯥ ꯈꯪꯗ꯭ꯔꯦ ꯂꯧ ꯁꯨꯡꯐꯝ ꯂꯩꯗꯗꯤ ꯑꯩꯈꯣꯏ ꯆꯥꯛꯁꯨ ꯂꯩꯈꯤꯗ꯭ꯔꯦꯕ
ꯅꯣꯏ ꯏꯍꯧꯗꯨ ꯂꯥꯞ ꯃꯥꯟꯕꯩꯅꯦꯕꯀꯣ
ꯑꯁ ꯀꯗꯥꯥꯏꯗꯒꯤ ꯑꯗꯨꯗꯤ ꯌꯥꯗꯦꯗ
ꯑꯗꯨ ꯅꯣꯏ ꯑꯗꯨ ꯂꯧꯗꯣ ꯌꯣꯟꯗꯤ ꯌꯣꯟꯗ꯭ꯗꯤ ꯑꯗꯨꯝ ꯂꯩꯔꯤꯀꯣ
ꯌꯣꯟꯅꯕꯗꯣ ꯃꯃꯜꯗꯨꯁꯨ ꯌꯥꯅ ꯗꯦꯕ ꯑꯗꯨꯗ ꯌꯥꯝ ꯍꯣꯡꯉꯦꯕ
ꯄꯠ
ꯑꯗꯨꯒꯤ
ꯀꯌꯥꯃꯨꯛ ꯍꯥꯏꯒꯦ
ꯑꯩ ꯇꯔꯥ ꯁꯨꯗꯦ ꯇꯔꯦꯠ ꯀꯗ ꯍꯥꯏ
ꯑꯣ ꯁꯪꯒꯝ ꯑꯃꯔꯥ ꯍꯥꯥ
ꯍꯣꯏ ꯁꯪꯒꯣꯝ ꯑꯃ ꯃꯐꯝꯗꯨꯁꯨ ꯃꯣꯏ ꯀꯩꯅꯣ ꯑꯗꯣ ꯂꯧꯅꯕꯗꯣ ꯌꯥ ꯑꯩꯈꯣꯏ ꯑꯩꯈꯣꯏ ꯑꯩꯈꯣꯏ ꯁ꯭ꯋꯥꯏꯗꯗꯤ ꯇꯥꯡꯉꯦꯕ
ꯍꯣꯏ
ꯁ꯭ꯋꯥꯏꯗꯗꯤ ꯀꯨꯟꯃꯨꯛ ꯁꯨꯢꯌꯦꯕ ꯑꯗꯨꯒꯤ ꯎꯄꯥꯏ ꯂꯩꯇꯦ
ꯑꯥ
ꯃꯣꯏ ꯖꯒꯥꯗꯨꯗꯤ ꯑꯩꯈꯣꯏꯅ ꯑꯩꯈꯣꯏꯗ ꯂꯩꯕ ꯀꯩꯅꯣ ꯂꯧꯗꯨꯗꯣ ꯑꯗꯨꯝ ꯑꯗꯨ ꯖꯒꯥꯗ ꯗꯤ ꯀꯩꯅꯣ ꯇꯧꯕꯀꯣ
ꯈꯔ ꯍꯣꯡꯕ
ꯎꯝ ꯍꯣꯡꯁꯨ ꯍꯣꯡꯉꯦ ꯃꯤꯅꯁꯨ ꯀꯩꯅꯣ ꯀꯩꯅꯣ ꯇꯧꯗꯕꯀꯣ ꯑꯗꯨꯒꯤ ꯑꯩꯈꯣꯏ ꯁꯤꯗꯣ ꯌꯣꯟꯊꯣꯛꯑꯒ ꯄ꯭ꯂꯥꯟ ꯇꯧꯕꯅꯦꯕ ꯑꯗꯨꯒ ꯑꯩꯈꯣꯏ ꯖꯒꯥꯗ ꯍꯪꯉꯒ ꯑꯁ ꯃꯃꯜ ꯌꯥꯝ ꯇꯥꯡꯕ ꯍꯥꯏꯕ ꯋꯥꯗ
ꯑꯥ
ꯂꯧꯁꯦ ꯁꯨꯔꯗꯤ ꯎꯄꯥꯏ ꯂꯩꯇꯤ
ꯑꯥ
ꯆꯦꯡꯁꯦ ꯑꯗꯨꯝ ꯂꯧꯕꯁꯨ ꯌꯥꯔꯣꯏ
ꯍꯤꯡꯂꯤꯕ ꯄꯨꯟꯁꯤ ꯅꯨꯡꯁꯤꯕ ꯗꯃꯛꯅꯤ ꯅꯥ ꯅꯥ ꯅꯥ ꯈꯪꯕ ꯑꯗꯨꯏ ꯏꯁꯩꯗꯣ
ꯈꯪꯉꯤꯅꯦ ꯈꯪꯉꯤꯅꯦ
ꯑꯥ ꯌꯥꯝ ꯉꯩꯕꯅꯦ ꯅꯣꯢ ꯁꯤꯗꯣ
ꯌꯥꯝ ꯅꯨꯡꯁꯤꯕ ꯏꯁꯩꯅꯦ